ꯇꯥꯔꯕꯣ ꯀꯩ ꯅꯨꯃꯤꯠꯅꯣ ꯉ ꯁꯤꯁꯤꯕꯨ ꯐꯣꯟ ꯇꯧꯗꯣꯛꯇꯅ ꯇꯧꯔꯛꯏꯁꯤꯕꯣ
ꯍꯍꯍꯍꯍꯥ ꯅꯪꯉꯣꯟꯗ ꯄꯥꯎ ꯌꯥꯝ ꯇꯝꯅꯤꯡꯕ ꯈꯔ ꯂꯩꯕ ꯑꯗꯨꯗꯨꯒꯤ ꯑꯗ ꯑꯩ ꯅꯉꯣꯟꯗ ꯄꯥꯎ ꯇꯝꯒꯦꯅ ꯐꯣꯟ ꯇꯧꯔꯛꯄ
ꯑꯣ ꯇꯝꯃꯣ ꯇꯝꯃꯣ ꯇꯥꯔꯒꯦ ꯑꯗꯨꯗꯤ ꯇꯧꯊꯣꯛꯄꯅ ꯇꯧꯔꯛꯄꯅ ꯌꯥꯝ ꯅꯨꯡꯉꯥꯏꯕ ꯋꯥꯔꯤ ꯑꯣꯢꯔꯝꯗꯧ ꯃꯥꯜꯂꯤ
ꯑꯗꯨ ꯍꯥꯏꯔꯒꯗꯤ ꯉꯔꯥꯡ ꯑꯩꯅ ꯀꯩꯅꯣꯒꯤ ꯂꯣꯏꯕꯤꯒꯤ ꯑꯙꯥꯔ ꯁꯦꯝꯕꯒꯦ ꯑꯃ ꯍꯥꯏꯗ꯭ꯔꯥ
ꯑꯥ
ꯑꯗꯨ ꯉꯔꯥꯡ ꯁꯦꯝꯕ ꯆꯠꯂꯨꯕꯣ ꯀꯣ ꯑꯗꯨꯒ ꯉꯔꯥꯡꯁꯦ ꯑꯦꯁ ꯗꯤ ꯁꯤꯗ ꯑꯩꯈꯣꯏꯖꯦꯔꯣꯛ ꯇꯧꯕꯒꯤ ꯑꯃꯨꯨꯔꯛꯁꯨ ꯆꯪꯉꯨꯔꯦꯕꯀꯣ ꯑꯗꯨꯗꯒꯤ ꯖꯦꯔꯣꯛꯁ ꯇꯧꯕꯩ ꯉꯥꯏꯍꯥꯛꯇꯪꯒꯤ ꯑꯩꯈꯣꯏꯒꯤ ꯐꯣꯇꯣ ꯄꯥꯕꯒꯤꯒ ꯏꯃꯥꯒꯤꯒ ꯑꯙꯔ ꯊꯥꯕꯩ ꯟꯕꯗ ꯀꯩꯅꯣ ꯊꯥꯔꯒ ꯁꯤꯟꯗꯣꯛꯑꯝꯕꯗꯣ ꯑꯗꯨꯒ ꯃꯣꯏ ꯑꯗꯨ ꯑꯗꯨꯗ ꯅꯝꯕ ꯑꯩꯒꯤ ꯅꯝꯕꯔꯗꯣ ꯊꯥꯕꯅꯦ ꯂꯩꯍꯧꯔꯦꯗꯅ ꯍꯥꯏꯗꯤ ꯑꯙꯔ ꯄꯨꯔꯛꯇ꯭ꯔꯕꯅꯤꯅ ꯑꯗꯨꯒ ꯉꯔꯥꯡ ꯅꯨꯃꯤꯗꯥꯡꯁꯦ ꯐꯣꯟ ꯐꯣꯟꯗ ꯃꯦꯁꯦꯁ ꯊꯥꯔꯛꯏꯅꯦꯕꯀꯣ ꯍꯧꯖꯤꯛꯀꯤ ꯅꯨꯄꯥ ꯑꯃ ꯖꯦꯔꯣꯛꯁ ꯇꯧꯋꯤꯗꯅ ꯅꯪꯗꯣ ꯅꯤꯡꯉꯣꯝꯗꯩꯅ ꯑꯗꯒꯤ ꯑꯩꯁꯦ ꯃꯦꯁꯤꯁ ꯍꯟꯗꯔ꯭ꯦ ꯕ ꯍꯟꯗꯕꯗꯨꯗ ꯃꯥꯁꯦ ꯅꯣꯡ ꯉꯜꯂꯛꯄꯗ ꯀꯛ ꯂꯦꯏꯔꯝ ꯃꯦ ꯏꯀꯥꯏꯕꯣꯏ ꯀꯩꯕꯣꯏ ꯏ ꯇꯧꯔꯕꯒ ꯍꯗꯤ ꯀꯥꯛ ꯈꯤ ꯂꯩꯔꯝ ꯃꯦ ꯀꯩꯃ ꯍꯥꯏꯛꯇ꯭ꯔꯦ ꯀꯥꯏ ꯊꯦꯡꯉꯦ ꯃꯥ ꯄꯨꯡ ꯍꯣꯏꯇꯥ ꯇꯔꯥ ꯈꯔ ꯇꯔꯥ ꯈꯔ ꯍꯦꯜꯂꯦ ꯊꯦꯡꯉꯦ ꯑꯗꯨꯝ ꯊꯦꯡꯉꯦ ꯁꯛ ꯈꯪꯗꯕ ꯃꯤ ꯑꯃꯅ ꯍꯥꯏ ꯊꯥꯔꯛꯄꯗ ꯍꯟꯕꯒꯤ ꯇꯥꯏꯃꯤꯡ ꯑꯣꯏꯗ꯭ꯔꯦ
ꯎꯝ ꯍꯣꯏꯅꯦ ꯄꯨꯡꯗꯣ ꯉꯟꯕ ꯑꯣꯏꯗꯤ ꯍꯟꯕ ꯑꯗꯨꯣ ꯄꯨꯡ ꯇꯔꯥꯒꯤ ꯃꯇꯨꯡ ꯇꯧꯔꯗꯤ ꯑꯩ ꯐꯣꯟꯁꯨ ꯉꯥꯏꯔꯦ ꯄꯥꯎ ꯑꯣꯛꯇ꯭ꯔꯦ ꯑꯣꯛꯇ꯭ꯔꯦꯗ ꯑꯩ ꯇꯨꯝꯊꯕ ꯍꯧꯔꯦꯕ ꯑꯗ ꯍꯦꯛ ꯐꯣꯟ ꯄꯨꯡ ꯇꯔꯥꯏ ꯃ ꯇꯨꯡꯗ ꯍꯦꯛ ꯋꯥꯔꯤ ꯁꯥꯟꯅꯈ꯭ꯔꯕ ꯄꯨꯨꯡꯒꯥꯏꯝ ꯄꯨꯡ ꯇꯔꯥ ꯇꯔꯥꯃꯊꯣꯏ ꯇꯥꯁꯜ ꯂꯛꯇꯣꯔꯕ ꯑꯩ ꯇꯨꯝꯊꯕ ꯌꯥꯗ ꯑꯗꯣ ꯄꯨꯡ ꯇꯔꯥ ꯄꯨꯡ ꯃꯥꯄꯜ ꯃꯈꯥꯏ ꯁ꯭ꯋꯥꯏꯃꯨꯛꯇ ꯐꯃꯨꯡ ꯆꯪꯍꯧꯔꯒ ꯑꯗꯨꯒ ꯁꯤꯒꯕ ꯇꯔꯥ ꯍꯦꯟꯅꯤꯡ ꯍꯦꯃꯥꯡ ꯑꯣꯏꯔꯣ ꯁꯤꯒꯤ ꯃꯔꯛꯁꯦ ꯇꯨꯝꯊꯅꯕ ꯍꯣꯠꯅꯍꯧꯗ ꯌꯥꯗꯦꯕ ꯅꯠꯇ꯭ꯔꯒꯗꯤ ꯑꯌꯨꯛ ꯍꯧꯒꯠꯄꯁꯨ ꯋꯥꯏ ꯑꯗꯨꯒ ꯇꯨꯝꯕꯁꯨ ꯇꯨꯝꯁꯤꯠ ꯐꯥꯗꯕꯗꯣ ꯑꯣꯏꯌꯦꯕ
ꯑꯩꯅꯦ ꯀꯂꯗꯦ ꯑꯗꯗꯒꯤ ꯅꯪ ꯐꯣꯟ ꯊꯦꯡ ꯊꯦꯡ ꯇꯧꯕꯁꯦ ꯄꯥꯏꯗ꯭ꯔꯦꯅ ꯑ ꯍꯥꯟꯅꯒꯝ ꯇꯧꯕꯁꯨ ꯅꯪ ꯄꯥꯏꯔꯛꯇ꯭ꯔꯦꯕ ꯅꯪ ꯑꯗꯨ ꯍꯥꯏꯔ ꯅꯪ ꯅꯍꯥꯟ ꯑꯃꯨꯛ ꯇꯨꯝꯕ ꯌꯥꯗꯗꯤ ꯇꯧꯗꯤ ꯇꯨꯝꯗꯅ ꯐꯔꯕ
ꯀꯦꯝ ꯐꯔꯦ ꯄꯣꯠꯇꯣ ꯊꯥ ꯑꯗꯩꯗꯤ
ꯑꯗꯨ ꯑꯗꯨꯝ ꯍꯥꯏꯗꯤ ꯍꯧꯖꯤꯛꯀꯥꯟ ꯑꯗꯨ ꯆꯥꯔꯤꯕꯣ ꯆꯥꯗ꯭ꯔꯕꯣ
ꯆꯥꯏꯌꯦ ꯑꯗꯨꯅꯁꯨꯅꯦ ꯃꯄꯨꯡ ꯍꯥꯞꯇꯗꯤ ꯏꯇꯝ ꯇꯨꯝꯅꯤꯡꯕꯤꯗꯣ ꯑꯩꯉꯣꯟꯗ ꯑꯣꯏꯌꯦꯕ
ꯑꯗꯨ ꯅꯪ ꯅ ꯑꯗꯨ ꯆꯦꯛ ꯆꯠꯇ꯭ꯔꯕ ꯑꯗꯨ ꯁꯨꯝ ꯆꯥꯔ ꯂꯩꯗꯣꯏꯔꯥ ꯍꯥꯏꯁꯦ
ꯎ ꯆꯠꯂꯍꯦ ꯆꯦꯛ ꯑꯗꯨꯝ ꯆꯠꯂ ꯆꯦꯛ ꯆꯠꯂ ꯃꯇꯨꯡꯗ ꯅꯨꯃꯤꯠ ꯁꯚꯦꯟꯇꯤ ꯗꯦꯖꯀꯤ ꯑꯃꯨꯛ ꯄꯤꯔꯛꯑꯦꯕꯀꯣ ꯑꯗꯨꯒꯤ ꯃꯇꯨꯡꯗ ꯑꯃꯨꯛ ꯆꯠ ꯀꯗꯕꯅꯦꯕ ꯊꯥꯕ ꯐꯔꯛꯑꯕꯅꯦ ꯑꯗꯣ ꯑꯩꯅ ꯅꯨꯃꯤꯠ ꯅꯤꯅꯤ ꯍꯨꯝꯅꯤ ꯂꯦꯞꯄꯨꯔꯦꯕ
ꯑꯣ ꯆꯥꯕ
ꯆꯥꯕ ꯂꯦꯞꯄꯁꯤꯗ ꯀꯃꯥꯏꯅ ꯇꯧꯒꯦꯗꯣ ꯑꯩꯈꯣꯏꯒꯤ ꯃꯤꯀꯞꯁꯦ ꯉꯟꯇꯥꯅ ꯊꯣꯛꯄ ꯑꯗꯨꯒ ꯇꯨꯝꯕ ꯌꯥꯗ ꯕ ꯃꯑꯣꯡ ꯇꯧꯋꯦꯕ ꯇꯨꯝꯕꯗꯕꯗꯤ ꯊꯦꯡꯅ ꯑꯩꯈꯣꯏꯒꯤ ꯄꯨꯏ ꯇꯨꯝꯃ ꯆꯨꯒꯣꯠ ꯃꯈꯥꯔꯝ ꯃꯗ ꯑꯩꯈꯣꯏꯒꯤ ꯇꯨꯝꯕꯈꯣꯏ ꯆꯂꯛ ꯇꯨꯝꯗꯧ ꯌꯥꯗꯕꯗꯣ ꯑꯗꯨꯃꯥꯏꯅ ꯑꯣꯏꯌꯦꯕ ꯑꯗꯨ ꯅꯠꯇ꯭ꯔꯒꯗꯤ ꯑ ꯆꯥꯔꯒꯗꯤ ꯑꯗꯨꯝ ꯑꯩꯅ ꯆꯪꯈꯤꯕꯒꯩ ꯀꯥꯟ ꯀꯥꯟꯗ ꯏꯨꯏ ꯀꯨꯏꯗꯅꯩꯅ ꯑꯗꯨꯝ ꯐꯖꯅ ꯇꯨꯝꯊꯅꯕ ꯍꯣꯠꯅꯒꯗꯤ ꯁꯠꯂꯥ ꯑꯗꯨ ꯇꯨꯝꯊꯈ꯭ꯔꯦ
ꯎꯝ
ꯑꯗꯨꯝ ꯄꯨꯡ ꯇꯔꯥ ꯃꯈꯥꯏ ꯇꯔꯥꯃꯊꯣꯏ ꯇꯥꯒꯦꯒ ꯇꯧꯋꯦꯕ ꯇꯨꯝꯅ ꯍꯣꯠꯅꯕꯗ ꯍꯟꯗꯛꯇꯤ ꯇꯨꯝꯕꯗꯒꯁꯨꯦ ꯃꯍꯥꯕ ꯊꯥ ꯊꯥꯗ ꯑꯗꯨꯝ ꯇꯨꯝꯃꯕꯅꯦ ꯇꯨꯝꯃꯕꯗꯤ ꯇꯨꯝꯕꯗꯣ ꯌꯥꯔꯛꯇꯕ ꯅꯣꯡꯃ ꯅꯤꯁꯦ ꯑꯗ ꯉꯔꯥꯡ ꯉꯔꯥꯡꯗꯒꯤ ꯉꯔꯥꯡꯗꯒꯤ ꯑꯃꯨꯛ ꯆꯥꯕ ꯍꯧꯔꯦ ꯑꯩꯅ ꯂꯦꯞꯄꯒꯨꯝꯒ ꯃꯁꯤ ꯌꯦꯡꯉꯒꯦꯅ ꯑꯗꯨꯃꯨꯛ ꯆꯥꯔꯦ ꯑꯗꯩ ꯑꯃꯨꯛ ꯇꯨꯝꯕꯁꯦ ꯑꯃꯨꯛ ꯌꯥ ꯇꯨꯝꯃꯦ ꯑꯗꯨꯒ ꯍꯧꯖꯤꯛꯁꯦ ꯑꯗꯨꯝ ꯇꯨꯝꯅꯤꯡꯕꯁꯨ ꯑꯗꯨꯝ ꯐꯥꯎꯋꯦꯕꯀꯣ ꯑꯗꯨꯝ ꯑꯩ ꯑꯗꯨꯝ ꯇꯨꯝꯊꯅꯕ ꯑꯗꯨꯝ ꯍꯣꯠꯅꯔꯦꯕ ꯍꯥꯏꯕꯗꯤ ꯅꯨꯡꯗꯥꯡꯛꯇ ꯃꯄꯨꯡ ꯐꯥꯎꯗ꯭ꯔꯒꯗꯤ ꯋꯥꯁꯨ ꯋꯥꯔꯦ ꯑꯗꯒꯤ ꯑꯌꯨꯛꯁꯨ ꯍꯧꯖꯤꯛ ꯑꯩ ꯇꯉꯥꯏ ꯐꯗꯅ ꯍꯧꯄꯏꯁꯦ ꯄꯨꯡ ꯃꯉꯥ ꯃꯉꯥ ꯈꯔ ꯍꯦꯜꯂꯛꯄ ꯑꯗꯒꯤ ꯂꯥꯊꯥꯒꯅꯨ ꯑ ꯀꯔꯤ ꯀꯔꯤ ꯀꯔꯤ ꯀꯔꯤ ꯑꯗꯨꯒ ꯑꯃꯥꯏꯅ ꯑꯗꯨꯝ ꯑꯗꯨ ꯒꯨꯂꯤꯗꯨ ꯆꯥꯔꯒꯗꯤ ꯃꯉꯥ ꯈꯔ ꯍꯦꯜꯂꯛꯄ ꯁ꯭ꯋꯥꯏꯗ ꯑꯗꯨꯝ ꯇꯔꯨꯛꯇ ꯍꯧꯒꯠꯄꯀ ꯌꯥꯎꯔꯔꯕ ꯑꯗꯨꯨꯝꯁꯨ ꯐꯥꯗ꯭ꯔꯒꯗꯤ ꯑꯗꯨꯝ ꯊꯦꯡꯅ ꯇꯨꯝꯈꯒꯗꯤ
ꯎꯝ ꯒꯨꯂꯤ ꯀꯌꯥꯅꯣꯕ ꯅꯪ ꯆꯥꯔꯤꯁꯤꯅ
ꯑꯅꯤꯅꯦꯕꯀꯣ ꯆꯥꯔꯤꯁꯦ ꯑꯗꯨꯒ ꯑꯃꯗꯤ ꯃꯔꯛ ꯃꯔꯛꯇ ꯆꯥꯏ ꯍꯦꯟꯅ ꯄꯥꯈꯠꯄ ꯊꯨꯀꯠꯄ ꯑꯈꯣꯏꯒꯤ ꯏꯁꯥꯗ ꯅꯨꯡꯉꯥꯏꯇꯕ ꯇꯧꯔꯀꯥꯟꯗ ꯑꯃꯅ ꯆꯥꯒꯗꯕ ꯑꯗꯨꯒ ꯑꯃ ꯑꯅꯤ ꯑꯃꯗꯨꯗꯤ ꯄꯨꯔꯥ ꯗꯦꯜꯂꯤꯒꯤ ꯑꯣꯏꯅ ꯑꯗꯨꯝ ꯅꯨꯡꯇꯤꯒꯤ ꯆꯥꯡ ꯅꯥꯏ ꯆꯥꯒꯗꯕꯅꯦꯕ ꯑꯗꯣ ꯍꯧꯖꯤꯛ ꯑꯩꯅ ꯃꯔꯛ ꯃꯔꯗ ꯆꯥꯏꯁꯤꯅ ꯑꯩꯈꯣꯏꯒꯤ ꯁꯨꯝ ꯍꯦꯟꯅ ꯈꯟꯖꯤꯜꯂꯛꯄ ꯍꯦꯟꯅ ꯅꯨꯡꯉꯥꯏꯇꯕ ꯐꯥꯎꯔꯛꯄ ꯁꯨꯝ ꯂꯩꯗꯅ ꯁꯨꯝ ꯀꯩꯅꯣꯝ ꯈꯟꯕꯃꯛꯇꯔꯣ ꯀꯩꯅꯣꯝ ꯇꯧꯕꯃꯛꯇꯕꯨ ꯑꯣꯏꯔꯣ ꯎꯝ ꯍꯣꯏ ꯑꯗꯨꯀꯥꯟꯗ ꯆꯥꯒꯗꯕꯗ ꯅ ꯑꯗꯨꯅꯝ ꯑꯗꯨꯒ ꯅꯨꯡꯉꯥꯏꯇ꯭ꯔ ꯀꯥꯟꯗ ꯍꯦꯟꯅ ꯑꯗꯨ ꯅꯠꯇ꯭ꯔꯗꯤ ꯆꯥꯗꯦꯕ ꯑꯗꯨꯒꯤ ꯃꯗꯨꯒ ꯚꯤꯇꯥꯃꯤꯟꯗꯨꯃ ꯊꯛꯑꯦ ꯑꯗꯨꯅ ꯑꯗꯨ ꯑꯅꯤꯗꯨꯝ ꯄꯥꯔꯦ ꯑꯗꯨꯅ ꯍꯨꯖꯤꯛꯁꯦ ꯈꯔ ꯈꯔ ꯉꯟꯅ ꯍꯧꯒꯠꯄꯅꯤꯅꯅꯦ ꯑꯗꯨꯝ ꯅꯨꯡꯊꯤꯟ ꯗꯨ ꯖꯤ ꯗꯨꯝ ꯇꯨꯝꯅꯤꯡꯕ ꯑꯗꯨꯝ ꯇꯨꯝꯃꯦꯕ ꯁꯨꯝ ꯀꯥꯟꯗ ꯗꯨꯝ ꯁꯤ ꯇꯥꯏꯃꯤꯡꯁꯦ ꯑꯗꯨꯝ ꯅꯪ ꯅꯍꯥꯟ ꯐꯣꯟ ꯇꯧꯔꯛꯄꯗꯣ ꯑꯩꯅ ꯄꯥꯏꯈꯠꯂꯛꯇ꯭ꯔꯤꯗꫭ ꯑꯩ ꯑꯗꯨꯝ ꯇꯨꯝꯊꯈ꯭ꯔꯦꯕ ꯑꯩ ꯀꯩꯝ ꯈꯪꯗ꯭ꯔꯦꯕ ꯑꯗꯨꯝ
ꯎꯝ ꯇꯨꯝꯕꯁꯤ ꯑꯗꯨꯛꯀꯤ ꯃꯇꯤꯛ ꯐꯔꯦ ꯍꯧꯖꯤꯛ ꯀꯥꯟꯁꯦ
ꯑꯗꯦ ꯀꯩꯅꯣꯗꯨꯅꯅꯦ ꯍꯥꯏꯕ ꯑꯃꯗꯨꯅꯅꯦ ꯍꯥꯏꯕ ꯑꯗꯨꯒꯤ ꯇꯨꯝꯁꯨꯠꯇꯨ ꯐꯥꯗꯕꯒꯤꯅꯦꯕ ꯐꯥꯗꯕ ꯑꯗꯨ ꯍꯧꯖꯤꯛ ꯑꯌꯨꯛꯁꯦ ꯁꯤ ꯍꯧꯀꯠꯄꯗꯒꯤꯗꯤꯅꯦ ꯑꯩ ꯁꯨꯛꯂꯦꯞ ꯂꯦꯞꯇꯕꯤꯅꯦꯕ ꯊꯕꯛꯁꯦ ꯂꯦꯞ ꯐꯠꯇꯕꯅꯦ ꯍꯥꯏꯕꯗꯤ ꯎꯝ ꯄꯥꯏꯊꫭꯏꯗ ꯈꯣꯠꯄꯒ ꯂꯥꯏꯔꯤꯛ ꯇꯛꯅꯕꯅꯦꯕ ꯑꯩꯅ ꯍꯣꯠꯅꯔꯤꯁꯦ ꯃꯥꯁꯨ ꯉꯍꯥꯛꯇꯪ ꯇꯔꯥ ꯀꯨꯟꯂꯃꯨꯛ ꯃꯤꯅꯤꯠ ꯇꯔꯥꯉꯥꯃꯨꯛꯇꯤ ꯇꯔꯥ ꯅꯠꯇ꯭ꯔ ꯇꯔꯥꯝꯉꯥꯃꯨꯛꯇꯤ ꯑꯩꯩꯅ ꯃꯉꯣꯟꯗ ꯑꯗꯨꯝ ꯇꯨꯝ ꯍꯧꯒꯠꯂꯛꯄ ꯂꯥꯏꯔꯤꯛ ꯄꯥꯍꯟꯗ꯭ꯔꯦꯕ ꯑꯗꯨꯝ ꯃꯥ ꯇꯧꯅꯤꯡꯕ ꯀꯩꯗꯧꯒꯦꯒꯦ ꯁꯣꯀꯥ ꯁꯥꯟꯅꯒꯦꯔꯥ ꯗꯒꯤ ꯃꯈꯥ ꯆꯠꯀꯦꯔꯥ ꯑꯋꯥꯡ ꯆꯠꯀꯦꯔꯥ ꯆꯠꯅꯤꯡꯕ ꯆꯠꯍꯟꯕꯤ ꯅꯦꯕ ꯕ ꯑꯩꯅ ꯇꯨꯝ ꯍꯧꯒꯠꯂꯛꯄꯒ ꯄꯥꯍꯟꯗꯦꯕ ꯑꯩꯅ ꯐꯝꯒꯦꯔꯥ ꯀꯩꯗꯧꯒꯦ ꯑꯗꯨ ꯇꯧꯍꯜꯂ ꯃ ꯃꯇꯨꯡꯁꯤꯗ ꯑꯃꯨꯛ ꯑꯗꯨꯀꯥꯟꯗ ꯃꯥ ꯇꯨꯝꯕ ꯍꯧꯒꯠꯂꯛꯇ꯭ꯔꯤꯉꯩꯁꯤꯗ ꯑꯩ ꯏꯔꯨꯖꯍꯧꯕ ꯗꯨꯛ ꯊꯍꯧꯕ ꯊꯕꯛ ꯂꯣꯏ ꯂꯣꯏꯁꯤꯜꯍꯧꯕ
ꯎꯝ
ꯑꯗꯨꯒ ꯃꯥꯅ ꯄꯨꯡ ꯇꯔꯨꯛ ꯇꯥꯗ꯭ꯔꯤꯉꯩꯗ ꯃꯥꯁꯦ ꯍꯧꯗꯣꯛꯑꯅꯤ ꯑꯗꯨꯒ ꯑꯗꯒꯤ ꯑꯗꯒꯤ ꯁꯨꯝ ꯇꯥꯛꯄꯗꯨꯅ ꯇꯥꯛꯄꯗꯨꯅ ꯇꯥꯛꯄꯗꯨꯅ ꯇꯥꯛꯄꯗꯨꯅ ꯇꯥꯛꯄꯗꯨꯅ ꯎꯝ ꯇꯔꯦꯠ ꯃꯈꯥꯏꯁꯦ ꯁꯥꯞꯀꯤꯈꯤꯇꯝ ꯇꯥꯅꯦꯕ ꯇꯔꯦꯠ ꯃꯈꯥꯏꯕꯨꯛꯀꯤ ꯑꯗꯨꯗꯒꯤ ꯆꯥꯛ ꯄꯤꯖ ꯍꯧꯕ ꯐꯤꯔꯣꯜꯁꯤꯟꯕ ꯇꯔꯦꯠ ꯃꯈꯥꯏ ꯑꯗꯨꯋꯥꯏꯗꯒꯤ ꯑꯗꯨꯝ ꯍꯧꯔꯒ ꯅꯤꯄꯥꯥꯟ ꯇꯥꯗꯥꯏꯁꯤꯜꯂꯛꯑꯦꯕ ꯕꯦꯟꯁꯦ ꯅꯤꯄꯥ ꯃꯈꯥꯏꯗꯒꯤ ꯍꯧꯔꯛꯦ ꯥꯖꯦ
ꯑ
ꯑꯗꯨꯅ ꯄꯨꯡ ꯃꯥꯥ ꯆꯠꯇ꯭ꯔꯤ ꯐꯕꯨꯛꯁꯦ ꯑꯩꯁꯦ ꯁꯨꯛ ꯑꯣꯞ ꯄꯣꯊꯥꯗꯕꯤꯨꯨ ꯑꯣꯡꯉꯒ ꯃꯅꯥꯛ ꯃꯁꯤ ꯌꯨꯝꯁꯤ ꯑꯗꯨꯝ ꯍꯪꯀꯥꯟꯗ ꯑꯗꯨꯝ ꯆꯠꯂꯒ ꯂꯩꯕꯅꯤꯅ ꯋꯥꯏ ꯍꯥꯏꯕ ꯂꯣꯏꯔꯛꯄꯗꯗꯤ
ꯍꯣꯏꯅꯦ ꯉꯥꯏꯍꯥꯛꯇꯪꯗ ꯂꯨꯔꯨꯉꯨꯕꯒꯤ
ꯍꯣꯏ ꯍꯣꯏ ꯍꯣꯏ ꯄꯩꯈꯥꯁꯨ ꯑꯣꯏꯕ ꯄꯩꯈꯥ ꯅꯠꯇ꯭ꯔꯒꯁꯨ ꯍꯣꯏ ꯄꯩꯈꯥꯅꯕꯨꯗꯤ ꯍꯦꯟꯖꯜꯂꯦ ꯄꯩꯈꯥ ꯅꯠꯇ꯭ꯔꯒꯅ ꯑꯃꯨꯛ ꯐꯩꯌꯦꯕ ꯐꯩꯗꯤ ꯂꯥꯏꯔꯤꯛꯇ ꯇꯥꯛꯄ ꯌꯥꯎꯗꯣꯏꯗꯅ ꯑꯗꯨ ꯃꯈꯒꯣꯜꯁꯦ ꯆꯠꯍꯟꯒ ꯒꯤꯌꯥꯏꯕ ꯑꯗꯨꯣ ꯄꯩꯈꯥ ꯃꯅꯨꯡꯁꯤꯗ ꯈꯔ ꯍꯦꯟꯕ ꯑꯗꯨꯗꯨꯅ ꯋꯥꯕꯗꯣ ꯑꯗꯨꯃꯛꯇ ꯃꯥꯁꯦ ꯑꯃꯨꯛ ꯆꯥꯛ ꯄꯤꯖꯍꯧꯅꯕ ꯍꯣꯠꯅꯕ ꯑꯗꯒꯤ ꯏꯃꯨꯡꯁꯨ ꯑꯗꯨꯝ ꯆꯈꯥꯏꯔꯝꯕꯁꯤꯗ ꯋꯥ ꯍꯥꯏꯖꯈꯤꯕꯒ ꯑꯃꯨꯛ ꯃꯥꯅ ꯆꯥꯏꯔꯝ ꯈꯣꯠꯂꯝꯝꯕ ꯂꯥꯏꯦꯛ ꯄꯥꯔꯝꯕ ꯃꯄꯥꯟꯗ ꯄꯥꯔꯝꯕꯁꯤꯡꯗꯨ ꯑꯗꯨ ꯑꯃꯨꯛ ꯂꯣꯏꯅ ꯑꯃꯨꯛ ꯂꯣꯏꯁꯟꯅꯕ ꯍꯣꯠꯅꯔꯤꯉꯩ ꯇꯧꯔꯤꯉꯩꯗ ꯑꯗꯨꯝ ꯋꯥꯔꯦ ꯋꯥꯔꯕꯅꯤꯅ ꯑꯗꯨ ꯑꯃꯨꯛ ꯂꯣꯏꯁꯤꯜꯂꯝꯃꯒ ꯉꯍꯥꯛꯇ ꯑꯃꯨꯛ ꯍꯤꯞꯄꯦ ꯍꯤꯞꯄ ꯃꯇꯨꯡꯗ ꯍꯧꯖꯤꯛ ꯆꯥꯛ ꯊꯥꯡꯒꯠꯂꯤꯁꯤ ꯆꯥꯛ ꯊꯥꯡꯒꯠꯂꯒ ꯑꯗꯨꯝ ꯁꯤꯡꯨꯝꯀꯥꯟꯗ ꯊꯥꯡꯒꯠꯄꯁꯤꯅ ꯑꯗꯨꯝ ꯁꯥꯏꯑꯕ ꯉꯁꯤꯗꯤ ꯄꯨꯡ ꯇꯔꯥ ꯀꯥꯏꯗ ꯍꯜꯂꯛꯀꯅꯦꯕ ꯃꯥ
ꯀꯩꯒꯤ ꯂꯥꯛ ꯑꯣ ꯂꯣꯏꯔꯕꯣ ꯉꯁꯤꯅ
ꯇꯥꯡ ꯗꯦꯠ ꯐꯤ ꯃꯟꯗꯦ ꯅꯨꯃꯤꯠꯇ ꯑꯃꯨꯛ ꯀꯝꯄꯇꯤꯁꯟ ꯊꯣꯛꯍꯜ ꯂꯣꯏꯔꯦ ꯑꯗ ꯑꯩꯅ ꯑꯃꯨꯛ ꯍꯥꯏꯅꯤꯡꯉꯤꯁꯤꯗ ꯀꯝꯄꯥꯔꯇꯤꯁꯟꯗꯣ ꯉꯁꯤ ꯊꯣꯛꯍꯜꯂꯒ ꯗ꯭ꯔꯣꯌꯤꯡꯗꯨꯅ ꯑꯃꯨꯛ ꯃꯟꯗꯦ ꯅꯨꯃꯤꯠ ꯊꯣꯛꯍꯟꯕ ꯀꯩ ꯀꯥꯏꯒꯦ ꯁꯤꯅꯤ ꯑꯩꯅ ꯁꯞꯖꯦꯛꯁꯦ ꯁꯨꯇꯤ ꯁꯨꯡ ꯄ ꯄꯗ ꯄꯤꯅꯦ ꯑꯃꯕꯨ ꯏꯪꯂꯤꯁꯇ ꯑꯣꯏꯕ ꯁꯥꯏꯟꯁꯇꯁꯨ ꯑꯣꯏꯕ ꯃꯦꯠꯁꯨ ꯑꯣꯏꯕ ꯃꯩꯇꯩ ꯃꯌꯦꯛ ꯍꯤꯟꯗꯤ ꯊꯣꯏꯁ ꯑꯁꯣꯊꯦꯡ ꯐꯤꯗꯕꯩ ꯋꯥꯅꯤꯗ ꯑꯉꯥꯡꯁꯦꯛꯇ ꯉꯥꯎꯄꯣꯛꯉꯩ ꯉꯥꯎꯕꯅꯦꯕ ꯍꯦꯛꯇ
ꯈꯔ ꯁꯣꯟꯕꯗꯨꯗꯤ ꯉꯥꯎꯗꯣ ꯌꯥꯝ ꯈꯦꯠꯅꯩ
ꯃꯥꯉ ꯋꯥꯔ ꯁꯨꯗ ꯅꯖ
ꯎ
ꯑꯩꯥꯏ ꯃꯥꯅꯦ ꯍꯧꯣꯏ ꯈꯪꯗꯦ ꯑꯇꯤ ꯃꯥꯔꯛꯇꯅꯦ ꯑꯗꯣ ꯑꯩꯅ ꯈꯟꯕꯗ ꯃꯥꯅ ꯣꯏ ꯁꯣꯏꯔꯤꯁꯤꯗ ꯁꯥꯏꯟꯁ ꯑꯃ ꯈꯔ ꯈꯔ ꯁꯣꯏꯗꯧ ꯃꯥꯜꯂꯦ ꯂꯣꯏꯅꯃꯛꯇꯤ ꯐꯥꯏꯌꯦꯕ ꯃꯥꯁꯦ ꯐꯥꯈ꯭ꯔꯒꯅꯦ ꯑꯩꯅꯁꯨ ꯈꯤꯇꯪ ꯊꯕ ꯍꯥꯏ ꯑꯗꯨ ꯑꯗꯨꯔ ꯐꯥꯔꯦꯅ ꯂꯩꯊꯣꯛꯎꯕ ꯑꯩꯅꯁꯨ ꯐꯥꯈ꯭ꯔꯒ ꯑꯩꯅ ꯑꯃꯨꯛ ꯑꯇꯩꯒꯤ ꯄꯥꯗꯕꯁꯤꯡꯗꯣ ꯃꯔꯣꯛ ꯁꯣꯔꯣꯟꯁꯤꯡꯗꯣ ꯑꯗꯨ ꯈꯠꯅꯕ ꯍꯣꯠꯅꯔꯛꯄꯗ ꯐꯥꯒꯤ ꯐꯥꯈꯤꯕ ꯃꯤꯑꯣꯏꯁꯤꯡꯗꯣ ꯌꯥꯝ ꯇꯣꯏꯅ ꯔꯤꯚꯤꯖꯟ ꯇꯧꯍꯧꯗ꯭ꯔꯦꯕ
ꯎꯝ ꯑꯗꯨꯝ ꯃꯥꯅ ꯍꯥꯏꯕ꯭ꯔꯒ ꯁꯨꯝ ꯍꯥꯏꯗꯤ ꯀꯩꯅꯣ ꯇꯧꯔꯣ ꯅꯪꯅꯁꯨ ꯌꯨꯝꯗ ꯍꯜꯂꯛꯑꯀꯥꯟ ꯍꯪꯕꯗ ꯈꯪꯦꯔꯥ
ꯍꯜꯂꯛꯄꯗꯪꯥꯏꯅ ꯏꯍꯟꯗꯦ ꯍꯜꯂꯛꯄꯒ ꯃꯤ ꯑꯗꯨꯝ ꯏꯁꯨ ꯏꯍꯟꯅꯕ ꯑꯗꯨꯝ ꯌꯥꯎꯋꯦ ꯃꯤ ꯍ ꯑ ꯑꯗꯨꯣ ꯏꯍꯕ ꯑꯗꯣ ꯑꯩ ꯍꯟꯗꯛ ꯀꯩꯗꯧꯗꯨꯅ ꯂꯣꯏꯈ꯭ꯔꯕꯅꯦ ꯁꯤ ꯄꯣꯠꯁꯦ ꯂꯣꯏꯈ꯭ꯔꯕꯅꯤꯅ ꯂꯥꯛꯀꯗꯕꯕꯁꯤ ꯄꯥꯝ ꯐꯗꯤ ꯆꯗꯤ ꯄꯥꯗꯕ ꯃꯇꯝꯗꯨꯗ ꯃꯥ ꯆꯠꯂꯨꯕꯩ ꯋꯥꯔꯨꯕꯩ ꯁꯥꯟꯖꯖꯅ ꯊꯧꯇꯥꯛ ꯇꯣꯛꯄꯤꯅꯦ ꯑꯩꯅꯝ
ꯎꯝ ꯑꯗꯨꯅꯗꯤ ꯐꯩꯌꯦ ꯍꯥꯏꯗꯤ ꯂꯣꯢꯖꯨ ꯂꯣꯢꯒ꯭ꯔꯦ ꯍ ꯌꯥꯄꯣꯟꯇꯦꯗꯣ ꯍꯣꯏ ꯑꯣꯞ ꯂꯩꯔꯕꯨꯗꯤ ꯍꯪꯕ ꯌꯥꯏꯌꯦꯕ ꯑꯗ ꯑꯣꯞꯁꯨ ꯂꯩꯇꯕꯅ ꯃꯊꯪꯒꯤ ꯄꯥꯍꯧ ꯐꯩꯌꯦꯕ
ꯍꯣꯏ ꯑꯗꯨꯒꯤ ꯎ ꯑꯉꯥꯡꯅꯤꯅ ꯑꯗꯨꯝ ꯄꯥꯎꯁꯨ ꯌꯥꯗꯦꯕ ꯁꯥ ꯁꯅ ꯄꯥꯕ ꯅꯠꯇꯕꯅꯤꯅ ꯑꯗꯨꯗꯨꯅ ꯍꯜꯂꯛꯑꯒ ꯅꯪ ꯏꯒꯤꯗꯨ ꯀꯩꯀꯩꯅꯣ ꯑꯃꯨꯛ ꯏꯌꯨ ꯍꯥꯏꯕꯗ ꯃꯣꯏ ꯌꯥꯝ ꯋꯥꯏ ꯍꯥꯏꯕ ꯏꯅꯤꯡꯗꯦꯕ ꯑꯗꯨ ꯏꯅꯤꯡꯗꯕꯅꯤꯅ ꯑꯣꯞꯁꯨ ꯄꯤꯕ ꯅꯠꯇꯕꯅꯤꯅ ꯁꯥꯟꯅꯧꯁꯨ ꯆꯠꯂꯣ ꯅꯪ ꯁꯣꯒꯥ ꯁꯥꯟꯅꯒꯦꯔꯥ ꯀꯩꯗꯧꯒꯦꯒꯦ ꯁꯥꯥꯟꯅꯧꯁꯨ ꯆꯠꯂꯣ ꯊꯥꯗꯣꯛꯄ ꯑꯗꯨꯒ ꯑꯃꯨꯛ ꯉꯥꯏꯍꯥꯛ ꯂꯩ ꯑꯃꯨꯛ ꯀꯧꯁꯤꯜꯂꯒ ꯍꯌꯦꯡꯒꯤꯗꯨ ꯑꯃꯨꯛ ꯇꯥꯛꯄ
ꯎꯝ
ꯗꯨ ꯅꯠꯇ꯭ꯔꯗꯤ ꯌꯥꯗ꯭ꯔꯦ ꯌꯥꯗ꯭ꯔꯦ ꯌꯥꯗ꯭ꯔꯦ ꯃꯥ꯭ꯔꯛ ꯃ꯭ꯥꯔꯐꯨꯁꯤꯗ ꯑꯩꯅ ꯏꯪꯂꯤꯁ ꯑꯃ ꯑꯩ ꯏꯪꯂꯤꯁꯇ ꯏꯪꯂꯤꯁ ꯑꯃ ꯀꯩꯁꯨ ꯁꯣꯏꯗꯧ ꯃꯥꯟꯗꯦ ꯑꯩ ꯊꯥꯖꯕꯗ ꯗꯤꯛꯇꯦꯁꯜꯂꯝꯃ ꯍꯣꯏ ꯃꯥꯅ ꯕꯅꯥꯟ ꯂꯜꯂꯝꯕꯩꯗꯤ ꯈꯪꯗꯦ ꯑꯩꯅ ꯁꯤꯗꯒꯤ ꯃꯃꯨꯠ ꯇꯅ ꯌꯥꯝ ꯐꯖꯅꯗꯤ ꯇꯥꯖꯈ꯭ꯔꯕꯅꯤ ꯑꯗꯨ ꯔꯥꯢꯝꯁ ꯑꯃ ꯁꯣꯏꯔꯣꯏ ꯑꯩꯅ ꯈꯟꯕꯗ ꯑꯗꯨꯒ ꯃꯦꯠ ꯑꯃ ꯁꯣꯏꯔꯣꯏ ꯍꯤꯟꯗꯤ ꯑꯃ ꯁꯣꯏꯔꯣꯏ ꯃꯥ ꯁꯣꯏꯗꯣꯏꯁꯦ ꯁꯥꯏꯟꯁꯀ ꯃꯩꯇꯩ ꯃꯌꯦꯛꯠꯀꯁꯦ ꯈꯤꯇꯪ ꯈꯔꯗꯤ ꯑꯩꯅ ꯈꯔ ꯆꯤꯡꯅꯔꯦꯕ ꯈꯤꯇꯪ ꯁ ꯈꯔꯗꯤ ꯁꯣꯏꯔꯅꯦꯕ ꯃꯥ ꯍꯜꯂꯛꯄꯗ ꯑꯩꯅ ꯍꯪꯕ ꯃꯇꯝꯗ ꯃꯥ ꯎ ꯏꯔꯝꯗꯦ ꯈꯣꯠꯂꯝꯗꯦ ꯁꯤ ꯏꯔꯝꯗꯦ ꯁꯤ ꯌꯦꯡꯕꯗ ꯁꯤꯔꯝꯗꯤ ꯈꯔ ꯍꯥꯏꯌꯦꯕ ꯑꯩꯅ ꯍꯪꯗꯤ ꯍꯪꯕ ꯏꯗꯤ ꯍꯟꯗꯕꯩ ꯋꯥꯅꯦ ꯍꯪꯗꯤ ꯍꯪꯉꯦꯕ ꯅꯪ ꯀꯩꯀꯩ ꯏꯔꯝꯅꯤ ꯀꯃꯥꯏꯅ ꯇꯧꯔꯝꯒꯦ ꯑꯗꯨꯒ ꯃꯣꯏꯒꯤꯅ ꯑꯃꯨꯛꯅꯦ ꯀꯣꯏꯁꯟ ꯑꯃꯨꯛ ꯄꯤꯗꯦꯕ ꯎꯝ ꯑꯗꯨ ꯑꯣꯏꯌꯦꯕ ꯑꯗꯨꯗꯨꯅ ꯑꯗꯨꯃꯥꯏꯅ ꯄꯨꯜꯂꯕꯅꯤꯅ ꯍꯜꯂꯛꯑꯒꯁꯨ ꯏꯍꯟꯗ꯭ꯔꯦ ꯑꯗꯣ ꯑꯩ ꯌꯥꯝ ꯁꯥꯎꯅꯤꯡꯉꯤ ꯁꯥꯏꯟꯁꯀꯨꯝꯕ ꯊꯣꯛꯄ ꯅꯨꯃꯤꯠꯇꯨꯗꯅ ꯁꯨꯇꯤ ꯍꯦꯛ ꯄꯤꯕꯤꯔꯝꯃꯒꯗꯤ
ꯑꯉꯥꯡꯈꯩꯁꯨ ꯈꯔ ꯃꯥꯛꯇꯣ ꯌꯥꯝꯕꯅꯤꯅ ꯑ
ꯂꯦꯁꯟꯗ ꯆꯠꯂꯦꯃꯤ ꯃꯣꯏꯁꯦ ꯍꯧꯖꯤꯛꯁꯦ ꯂꯦꯁꯟꯁꯦ ꯐꯣꯔꯗꯅ ꯇꯨꯌꯦꯜꯞ ꯐꯥꯎ ꯐꯥꯏꯚꯇꯩꯅ ꯇꯨꯌꯦꯜꯐ ꯐꯥꯎ ꯑꯗꯨꯗꯩ ꯃꯦꯠꯀꯁꯦ ꯄꯦꯁꯇ ꯄꯤꯊꯣꯔꯛꯄꯤꯅꯦꯍꯦ ꯁꯤꯕꯨꯛ ꯋꯥꯟꯗꯩ ꯊꯥꯔꯇꯤꯕꯨ ꯋꯥꯠ ꯐꯤꯐꯇꯤꯗꯒꯤ ꯕꯤꯐꯣꯔ ꯕꯤꯇ꯭ꯋꯤꯟ ꯑꯥꯐꯇꯔ ꯑꯣꯔꯗꯤꯅꯦꯜ ꯑꯣꯔꯗꯤꯅꯦꯜ ꯅꯝꯕꯔ ꯀꯥꯏꯅ ꯇꯧꯗꯅ ꯃꯥꯏꯅꯁ ꯄ꯭ꯂꯁꯀ ꯇꯧꯔꯛꯇꯅ ꯑꯁ ꯑꯔꯣꯏꯕꯤꯅꯤ
ꯑꯗꯨ ꯍꯥꯏꯔꯒ ꯄꯥꯏ ꯊꯣꯏꯗꯤ ꯊꯨꯝꯗ ꯍꯥꯏꯗꯤ ꯁꯨꯝ ꯅꯪ ꯌꯦꯡꯕꯗꯅꯦ ꯁꯥꯏꯃꯦꯠꯄꯨꯁꯨ ꯑꯗꯨꯝ ꯍꯩꯅꯕ꯭ꯔꯥ ꯅꯠꯇ꯭ꯔꯒ ꯀꯩꯅꯣꯒꯨꯝꯅ ꯄꯥꯕ ꯈꯣꯠꯄꯅ ꯈꯔ ꯄꯥꯝꯖꯕ꯭ꯔꯥ
ꯎꯝ ꯃꯥꯔꯣ ꯃꯥꯗꯤ ꯃꯦꯠꯅ ꯄꯥꯝꯃꯦ
ꯗꯨꯝ ꯍꯣꯠꯁꯤ ꯍꯥꯢꯕꯗ ꯗꯨꯝ ꯈꯔ ꯍꯩꯒꯟ ꯈꯣꯀꯟꯗ ꯑꯣꯏꯕ꯭ꯔꯥ ꯃꯦꯠꯇ
ꯍꯩ ꯍꯩ ꯍꯩ ꯇꯤꯟꯁꯤꯟꯕ ꯇꯤꯟꯁꯤꯟꯕ ꯈꯥꯏꯗꯣꯛꯄꯒꯁꯦ ꯃꯥ ꯆꯈꯩ ꯇꯧꯗꯦꯕ ꯈꯨꯁꯥꯟ ꯈ ꯈꯨꯟꯃꯁꯤꯡ ꯍꯥꯏꯐꯦꯠ ꯍꯥꯢꯐꯦꯠ ꯊꯦꯛꯈ꯭ꯔꯒ ꯑꯗꯨ ꯅꯥꯏꯔ
ꯑꯣ ꯑꯣ ꯎꯝ ꯍꯣꯏ ꯑꯗꯨ ꯀꯩꯅꯣꯅꯅꯦ ꯁꯤꯟꯗꯝꯗꯅꯦ ꯁꯨꯃꯥꯏꯅ ꯇꯧꯋꯦꯕ ꯁꯤꯟꯗꯝꯁꯦ ꯃꯥ ꯑꯩꯈꯣꯏ ꯑꯇꯣꯞꯄꯗꯤ ꯑꯗꯨꯝ ꯏꯌꯨ ꯈꯣꯠꯂꯨ ꯌꯥꯏꯕ ꯃꯦꯠ ꯅ ꯇꯧꯕꯁꯦ ꯃꯥ ꯃꯦꯠꯁꯦ ꯈꯔ ꯄꯥꯝꯖꯗꯦꯕ ꯄꯥꯝꯖꯗꯦ ꯈꯔ ꯑꯗꯨꯝ ꯍꯩꯔꯒꯁꯨ ꯃꯁꯥꯒꯤ ꯈꯔ ꯍꯩꯖꯔꯒꯁꯨꯅꯦ ꯃꯦꯠ ꯇꯧꯕꯁꯦ ꯃꯥ ꯄꯥꯝꯗꯦꯕ ꯅꯨꯡꯉꯥꯏꯇꯦ ꯑꯗꯒꯤ ꯃꯌꯨꯝ ꯂꯩꯗꯤ ꯑꯩ ꯑꯩꯅꯥ꯫ ꯇꯥꯛꯈ꯭ꯔꯦꯗꯅꯀꯣ ꯑꯁꯤ ꯍꯩꯇꯦ ꯍꯥꯏꯕꯁꯦ ꯌꯨꯝꯗ ꯍꯥꯌꯒ꯭ꯔꯥꯕꯅꯦ ꯁꯤ ꯑꯗꯨꯝ ꯍꯤꯔꯀꯅꯤ ꯑꯗꯨꯒꯥ ꯃꯥꯅꯥ꯫ ꯄꯥꯝꯗꯕꯒꯤ ꯏꯗ꯭ꯔꯤꯔꯥ ꯅꯠꯇ꯭ꯔ ꯀꯔꯤꯅꯣ ꯈꯪꯗ꯭ꯔꯦꯕ ꯑꯗꯨꯝ ꯃꯥꯅ ꯄꯥꯝꯖꯗꯕꯒꯤ ꯎꯝ ꯇꯧꯋꯦꯕ ꯑꯗꯩ ꯃꯦꯠ ꯈꯔ ꯄꯨꯔꯛꯇ ꯑꯗꯨꯃꯥꯏꯅ ꯇꯧꯋꯦꯕ ꯑꯌꯥꯝꯕꯅ ꯃꯥ ꯍꯣꯏ ꯏꯪꯂꯤꯁ ꯒꯨꯝꯕꯥ ꯏ ꯏꯕꯥ ꯈꯣꯠꯄꯥ ꯗ ꯑꯗꯨꯝ ꯌꯥꯏ꯫ ꯑꯗꯨꯒ ꯀꯩꯅꯣ ꯃꯦꯠ ꯊꯣꯛꯄꯗꯗꯤ ꯃꯥ ꯀꯌꯥ ꯄꯥꯝꯗꯦ꯫
ꯑꯣꯍ ꯑꯩ ꯊ꯭ꯃꯒꯤꯒꯦ꯫
ꯑꯦ. ꯑꯦ
ꯊ꯭ꯃꯣ ꯊꯝ꯫